ꯑꯩꯈꯣꯏꯒꯤꯗꯤ ꯀꯩ ꯊꯕꯛ ꯇꯧꯔꯨꯅꯤ ꯑꯆꯥꯄꯣꯠ ꯍꯧꯔꯤ ꯌꯥꯝ ꯀꯟꯅ
ꯆꯥꯛꯇꯤ ꯆꯥꯛ ꯊꯣꯡꯉꯕꯣ ꯆꯥꯔꯕꯣ
ꯑꯁ ꯆꯥꯛꯇꯤ ꯋꯥꯠꯂꯤꯗ ꯑꯩꯈꯣꯏꯒꯤ ꯅꯨꯡꯗꯥꯡꯒꯤ ꯆꯥꯛꯇꯤ ꯃꯃꯤ ꯇꯝꯗ꯭ꯔꯤ ꯍꯧꯖꯤꯛꯐꯥꯎ ꯊꯕꯛ ꯂꯣꯏ ꯁꯨꯅꯔꯤ
ꯂꯣꯏꯔꯦ
ꯈꯣꯏ ꯇꯩꯃꯒ ꯈꯣꯏ ꯕꯦꯃꯒꯥ ꯑꯆꯥꯄꯣꯠ ꯍꯥꯟꯕꯒ ꯇꯥꯏꯕꯒ ꯇꯧꯔꯤ ꯑꯩꯈꯣꯏꯗ ꯏꯕꯥꯏꯅ ꯑꯆꯥꯄꯣꯠ ꯇꯥꯎꯔꯤ ꯑꯩꯈꯣꯏꯗꯅ ꯃꯄꯥꯟꯗ ꯑꯩꯅ ꯏꯃꯨꯡꯗ ꯃꯥꯅ ꯇꯥꯎꯔꯛꯑꯅꯤ ꯑꯍꯥꯟꯕꯒꯤ ꯁꯔꯨꯛ ꯑꯃ ꯑꯗꯨꯒ ꯑꯩꯅ ꯁꯣꯝꯗ ꯃꯨꯜꯍꯜꯂꯅꯤ ꯑꯗꯨꯃꯥꯏꯅ ꯊꯕꯛꯇꯣ ꯁꯤꯟꯗꯣꯛꯅꯔꯒ ꯂꯣꯏ ꯇꯧꯔꯤ ꯑꯍꯥꯡꯕ ꯑꯝꯇ ꯂꯩꯇꯦ
ꯑꯩꯈꯣꯏꯗꯤ ꯆꯥꯗꯣꯔꯦꯗ ꯉꯥꯛꯇꯥꯡ ꯂꯩꯔ ꯆꯥꯔꯅꯤ ꯄꯨꯡ ꯇꯔꯨꯛ ꯃꯈꯥꯏ ꯇꯔꯦꯠ ꯁ꯭ꯋꯥꯏꯗ ꯆꯥꯔꯅꯤ ꯀꯥꯡꯉꯧ ꯉꯧꯔꯦ ꯑꯗꯨꯒ ꯃꯣꯔꯣꯛ ꯃꯦꯠꯂꯅꯤ ꯑꯗꯨꯒ ꯆꯝꯐꯨꯠꯀ ꯇꯧꯔ ꯆꯥꯔꯅꯤ
ꯉꯥꯟꯃꯟꯈ꯭ꯔꯦꯗ ꯍꯣꯔꯦꯟ ꯄꯨꯡ ꯃꯥꯄꯟꯒ ꯇꯥ ꯑꯗꯨꯋꯥꯏ ꯅꯣꯏ ꯆꯥꯛꯃꯨꯛ ꯂꯥꯝꯃꯛꯑꯅꯤ ꯇꯨꯝꯃꯝꯗꯥꯏꯗ
ꯂꯥꯝꯗꯦ ꯂꯥꯝꯗꯦ ꯂꯥꯝꯗꯧ ꯃꯥꯟꯕ ꯋꯥꯅꯤ ꯂꯥꯝꯗꯦꯕ
ꯑꯁ ꯅꯣꯏ ꯈꯨꯠꯆꯥꯥꯗꯨꯗꯤ ꯑꯁꯦꯡꯕ ꯈꯣꯏꯗꯤ ꯉꯁꯥꯏ ꯑꯌꯨꯛꯀꯤ ꯆꯥꯛꯄꯨ ꯇꯨꯝꯗ꯭ꯔꯤ ꯊꯦꯡꯅ ꯆꯥꯔꯕꯅꯤꯅꯀꯣ ꯍꯧꯖꯤꯛꯇꯤ ꯗꯨꯝ ꯄꯨꯡ ꯕꯥꯔꯣꯁꯤꯗꯤ ꯗꯨꯝ ꯁꯨꯛꯁꯣꯏ ꯁꯣꯏꯗ꯭ꯔꯕꯅꯤ ꯄꯨꯡ ꯕꯥꯔꯣ ꯕꯥꯔꯣ ꯃꯈꯥꯏ ꯍꯥꯏꯁꯤꯗꯤ ꯑꯗꯒꯤ ꯊꯦꯡꯕꯅ ꯑꯌꯥꯝꯕ ꯉꯥꯛꯇꯅꯦꯕ ꯑꯗꯨꯝ ꯍꯩꯅꯕ ꯗꯨꯝ ꯍꯩꯅꯈ꯭ꯔꯦꯗ ꯅꯨꯡꯇꯤꯒꯤ ꯁꯨꯝ ꯇꯧꯔꯕꯅꯤꯅ ꯑꯩꯈꯣꯏꯁꯨ ꯃꯔꯛꯇ ꯑꯗꯨꯝ ꯑꯁꯣꯏꯄꯥꯕꯨꯗꯤ ꯆꯥꯕ ꯑꯁꯣꯏꯄ ꯍꯥꯏꯕꯗꯤ ꯎꯝ ꯀꯔꯤ ꯌꯦꯔꯨꯝ ꯑꯐꯨꯠꯄꯅꯤ ꯈꯪꯗꯦ ꯆꯝꯐꯨꯠꯅꯤ ꯈꯪꯗꯦ ꯂꯩꯗꯅ ꯑꯗꯩ ꯆꯥꯒꯨꯝꯕ ꯊꯛꯆꯟꯕꯅꯤ ꯈꯪꯗꯦ ꯑꯗꯨꯃꯥꯏꯅ ꯊꯕꯛꯁꯤꯅ ꯌꯥꯗꯕꯅꯤꯅꯅꯦ ꯑꯗꯨꯃꯥꯏꯅ ꯇꯧꯋꯦ ꯍꯥꯏꯇꯥꯔꯦ ꯑꯩꯈꯣꯏꯒꯤꯗꯤ
ꯑꯩꯈꯣꯏꯗꯤ ꯉꯟꯇ ꯉꯁꯥꯏ ꯑꯌꯨꯛꯁꯨ ꯄꯨꯡ ꯃꯥꯄꯟ ꯃꯥꯄꯟ ꯃꯈꯥꯏ ꯁ꯭ꯋꯥꯏ ꯆꯥꯈ꯭ꯔꯕꯅꯤꯅ ꯑꯗꯣ ꯅꯨꯡꯊꯤꯜꯁꯨ ꯀꯩꯝ ꯆꯥꯗ꯭ꯔꯦꯕꯀꯣ ꯉꯁꯤ ꯆꯥꯒꯗꯧꯕ ꯆꯥꯗ꯭ꯔꯦꯗꯣ ꯑꯗꯨꯝ ꯈꯣꯏ ꯏꯅꯥꯎꯄꯥꯁꯨ ꯃꯥꯁꯨ ꯃꯃꯥꯟꯅꯕꯩ ꯂꯨꯍꯣꯡꯕ ꯂꯩꯕꯅꯤ ꯆꯠꯈ꯭ꯔꯦ ꯑꯗꯩ ꯅꯣꯡꯒ ꯇꯥꯔꯦ ꯀꯩꯅꯣ ꯇꯧꯔꯦꯅ ꯑꯗꯨꯒꯤ ꯑꯗꯨꯝ ꯆꯥꯛꯇꯨꯁꯨ ꯑꯩꯈꯣꯏ ꯕꯥꯁꯨ ꯆꯥꯗꯧ ꯃꯥꯟꯗ꯭ꯔꯦ ꯑꯗꯨꯒꯤ ꯈꯪꯗꯦ ꯑꯗꯨꯝ ꯆꯝꯐꯨꯠꯀ ꯐꯨꯠꯂ ꯁꯤꯔ ꯇꯧꯔꯝꯕꯅꯦ ꯀꯥꯉꯧꯁꯨ ꯍꯋꯥꯏ ꯑꯁꯥꯡꯕꯤ ꯒꯗꯨ ꯌꯥꯝ ꯂꯩꯌꯦꯅ ꯑꯩꯈꯣꯏ ꯃꯥꯅ ꯉꯧꯈ꯭ꯔꯦ ꯑꯗꯨꯒ ꯃꯣꯔꯣꯛ ꯑꯃ ꯃꯦꯠꯂꯒ ꯁꯥꯅ ꯃꯦꯠꯂꯒ ꯑꯗꯨꯝ ꯆꯥꯔꯅꯤ ꯅꯣꯡ ꯁꯨ ꯄꯠ ꯄꯠ ꯇꯥꯕ ꯑꯗꯨꯏꯗꯨꯒꯤ ꯑꯥ ꯇꯧꯗꯦ
ꯀꯩꯅꯣ ꯅꯣꯏ ꯅꯅꯥꯎ ꯄꯥꯒꯤ ꯄ ꯄꯔꯤꯈꯥ ꯇꯧꯏ ꯍꯥꯏꯕꯗꯨꯗꯤ ꯂꯣꯏꯈ꯭ꯔꯕꯣ ꯀꯃꯥꯏꯅ ꯇꯧꯔꯒꯦ
ꯃꯥꯥꯏ ꯑꯦꯛꯖꯥꯝ ꯂꯣꯏꯈ꯭ꯔꯦ ꯄ꯭ꯔꯦꯛꯇꯤꯀꯦꯜꯁꯨ ꯂꯣꯏꯈ꯭ꯔꯦ ꯑꯗꯨꯒ ꯃꯣꯏ ꯀꯩꯅꯣꯗꯤ ꯋꯥꯠꯂꯤ ꯍꯥꯏꯗꯤ ꯍꯥꯏꯗꯣꯛꯂꯛꯇ꯭ꯔꯤꯕꯀꯣ ꯅꯍꯥꯟ ꯑꯃꯁꯨ ꯃꯣꯏ ꯀꯩꯅꯣꯒꯤ ꯂꯝꯖꯦꯟ ꯀꯩꯀꯩ ꯅꯍꯥꯟꯃꯨꯛꯒꯤ ꯈꯟꯕ ꯑꯦꯛꯖꯥꯝꯗꯣ ꯑꯗꯣ ꯃꯥꯁꯨ ꯊꯥꯈꯤꯕꯅꯦ ꯑꯗꯣ ꯍꯥꯏꯗꯣꯛꯇ꯭ꯔꯦ ꯍꯥꯏ ꯍꯥꯏꯗꯣꯛ ꯂꯝꯖꯟ ꯈꯔ ꯈꯔ ꯆꯦꯜꯂꯨ ꯌꯥꯗꯦ ꯇꯧ ꯂꯩꯔꯦ ꯃꯥꯁꯨ ꯑꯗꯨꯝ
ꯑꯗꯨꯅꯤ ꯃꯥꯁꯨ ꯑꯝꯇ ꯑꯗꯨꯝꯇꯒ ꯑꯗꯨꯝꯇꯒ ꯈꯟꯖꯈ꯭ꯔꯗꯤ ꯐꯗꯧꯅꯤꯃꯥꯁꯨ ꯍꯥꯏꯕꯗꯤ ꯈꯤꯇꯪ ꯃꯇꯦꯡ ꯃꯇꯦꯡ ꯑꯣꯏꯅꯩꯗꯅ ꯃꯣꯏ ꯑꯃꯅ ꯇꯧꯒꯤꯕ ꯍꯥꯏꯁꯤꯗꯤ ꯑꯗꯨꯅꯤ ꯗꯥꯎꯁꯨ ꯌꯥꯗꯦ ꯃꯥꯁꯨ ꯈꯤꯇꯪꯗ ꯍꯦꯛ ꯂꯩꯍꯧꯕꯗꯣ ꯑꯣꯏ ꯍꯟꯗꯛꯀ ꯑꯅꯤꯔꯛ ꯁꯨꯗꯣꯏꯔꯥ ꯃꯥꯅ ꯇꯧꯗꯣꯏꯁꯦ
ꯑꯣꯏꯕ ꯃꯥ ꯍꯟ ꯍꯟꯗꯛꯀ ꯑꯅꯤꯔꯛ ꯁꯨꯗꯣꯏꯅꯤ ꯑꯗꯨꯒꯥꯗꯤ
ꯎꯝ
ꯑꯗꯨꯝ ꯑꯃ ꯄꯤꯛꯀꯦꯔꯥ ꯆꯥꯎꯒꯦꯔꯥ ꯎꯝ ꯄꯤꯛꯀꯦꯔ ꯆꯥꯎꯒꯦꯔ ꯑꯃ ꯇꯧꯒꯤ ꯇꯥꯔꯗꯤ ꯑꯗꯨꯝ ꯃꯊꯪ ꯃꯊꯪ ꯃꯤꯊꯦꯡꯅꯕ ꯈꯣꯠꯄ ꯇꯧꯔꯒ ꯃꯊꯪ ꯃꯊꯪ ꯆꯥꯎꯈꯠꯂꯛꯄꯤ ꯌꯥꯏꯅ ꯀꯤꯔꯣꯏꯕ
ꯃꯥꯅꯦ ꯑꯗꯨꯅꯦ ꯍꯥꯏꯁꯦ ꯆꯪꯕꯗꯨꯕꯨ ꯎꯝ ꯆꯪꯕꯗꯨꯕꯨ ꯉꯝꯈ꯭ꯔꯗꯤ ꯐꯔꯦ ꯑꯍꯥꯥꯟꯕꯒꯤ ꯆꯪꯕꯁꯤꯅꯦꯕ ꯂꯨꯔꯤꯁꯦ ꯑꯗꯒꯤꯗꯤ ꯃꯣꯏꯒꯤ ꯎꯝ ꯊꯕꯛꯇꯨ ꯆꯥꯎꯕ ꯄꯤꯛꯄ ꯍꯥꯏꯗꯨꯗꯤ ꯃꯉꯣꯟꯗ ꯂꯩꯔꯦꯗꯅ ꯃꯥꯏ ꯈꯨꯠꯇ ꯂꯩꯔꯦꯗꯅ ꯑꯗꯨ ꯍꯌꯦꯡ ꯃꯅꯨꯡꯗ ꯂꯩꯔꯒ ꯑꯗꯨꯝ ꯃꯣꯏ ꯄꯔꯤꯈꯥ ꯇꯧꯔꯛꯀꯅꯤ ꯑꯗꯨ ꯑꯗꯨꯝ ꯊꯥꯔ ꯊꯥꯔꯒ ꯑꯗꯨꯝ ꯐꯝꯗꯨ ꯁꯨ ꯆꯥꯎꯈꯠꯄ ꯌꯥꯏ ꯍꯥꯏꯕ ꯅꯠꯇ꯭ꯔꯣ
ꯎꯝ ꯃꯥꯅꯦ ꯑꯗꯨ ꯅꯠꯇ꯭ꯔꯁꯨ ꯑꯇꯣꯞꯄ ꯃꯌꯥꯝ ꯂꯩꯗ ꯁꯨꯝ ꯈꯪꯉꯨꯗꯕ ꯁ꯭ꯋꯥꯏ ꯁꯨꯝ ꯂꯩ ꯑꯗꯩꯗꯤ ꯃꯣꯏꯗꯣ ꯑꯗꯨꯝ ꯆꯍꯤꯁꯦ ꯀꯨꯟꯍꯨꯝꯗꯣꯏ ꯀꯨꯟꯃꯔꯤ ꯁꯨꯖꯜꯂꯛꯑꯦ ꯑꯗꯒꯤꯗꯤ ꯍꯥꯏꯗꯤ ꯁꯨꯝ ꯈꯔ ꯂꯩꯔꯥꯗꯤ ꯇꯟꯖꯟꯈ꯭ꯔꯅꯤꯕꯥ ꯍꯧꯖꯤꯛꯁꯨ ꯑꯗꯨꯝ ꯈꯔ ꯍꯣꯠꯅꯥꯕ ꯌꯥꯕ ꯍꯣꯠꯅꯞ ꯍꯣꯠꯅꯥꯅꯤꯡꯕꯥ ꯋꯥꯅꯦꯕꯥ ꯈꯔ ꯂꯩꯔꯥꯗꯤ ꯀꯩꯗꯧꯗꯣꯏꯅꯣ ꯍꯥꯏꯔꯥꯒ ꯑꯗꯨꯝ ꯀꯩꯅꯣ ꯀꯩꯅꯣꯝ ꯊꯤꯔꯥ ꯇꯧꯔꯛꯑꯥꯅꯤꯕꯥ ꯑꯗꯨꯅꯥ ꯇꯝꯕꯥ ꯌꯥꯔꯤꯀꯥꯟꯗꯥ ꯇꯝꯍꯧꯑꯣ ꯍꯥꯏꯗꯤ ꯈꯟꯅꯥꯕ ꯇꯧꯅ ꯍꯥꯏꯕ ꯀꯟꯅ ꯍꯥꯏꯕꯅꯦ ꯗꯨ ꯈꯪꯗꯦ ꯈꯟꯗꯣꯏꯔꯥ ꯈꯜꯂꯣꯏꯗꯣꯢꯔꯥ
ꯑꯗꯨꯅꯤ ꯈꯔ ꯂꯩꯔꯥ ꯇꯥꯜꯂꯛꯄꯥ ꯍꯥꯏꯁꯦ ꯑꯗꯨ ꯁꯨꯡꯁꯣꯏ ꯁꯣꯏꯗ꯭ꯔꯕꯥꯅꯤ ꯑꯗꯨꯅꯥ ꯈꯔ ꯍꯩꯅꯤꯡꯉꯩꯗꯨꯗꯥ ꯇꯧꯔꯥꯒ ꯃꯤ ꯑꯣꯏꯅꯥꯕ ꯁꯦꯝꯍꯧꯒꯥꯗꯥꯕꯅꯦ ꯍꯧꯖꯤꯛ ꯆꯞ ꯆꯥꯔꯥꯕꯅꯦ ꯃꯣꯏ ꯍꯧꯖꯤꯛ ꯇꯧꯕꯥ ꯃꯥꯗꯤ ꯑꯇꯣꯞꯄꯥꯗꯤ ꯀ꯭ꯌꯦꯝ ꯆꯠꯇ꯭ꯔꯥꯕꯣ ꯍꯧꯖꯤꯛ ꯍꯧꯖꯤꯛ
ꯆꯠꯇꯦꯗꯥ ꯑꯗꯨꯝ ꯀꯩꯅꯣ ꯇꯧꯔꯥ ꯂꯩ ꯌꯨꯝꯗꯥ ꯂꯩꯗꯥ ꯑꯦꯛꯖꯥꯝꯒꯥ ꯊꯥꯕꯥ ꯈꯣꯠꯄꯥ ꯇꯧꯕꯥ ꯑꯦ ꯑꯌꯨꯛ ꯉꯟꯇꯥꯗꯥ ꯃꯣꯏ ꯂꯝꯖꯦꯟ ꯆꯦꯟꯕꯥ ꯀꯩꯗꯧꯕꯒꯤ ꯑꯗꯨꯝ ꯇꯝꯕꯥꯅꯦꯕꯥ ꯃꯣꯏ ꯑꯣꯖꯥ ꯅꯥꯏꯔꯥꯒ ꯍꯥꯏꯕꯥꯗꯤ ꯂꯝꯖꯦꯟ ꯀꯃꯥꯏꯅꯥ ꯆꯦꯟꯅꯤ ꯑꯗꯩꯒꯤ ꯀꯩꯀꯩ ꯁꯨꯝ ꯍꯛꯆꯥꯡ ꯁꯥꯖꯦꯟ ꯃꯌꯥꯝꯗꯣ ꯑꯥꯗ ꯇꯧꯒꯥꯗꯕ ꯃꯌꯥꯝꯗꯣ ꯉꯝꯅꯥꯕ ꯍꯥꯏꯇꯥꯔꯦꯀꯣ ꯈꯔ ꯈꯔ ꯃꯣꯏ ꯁꯨꯝ ꯇꯧꯕꯤꯕꯥꯗꯣ ꯑꯗꯨꯨꯃꯥꯏꯅꯥ ꯇꯧꯕꯥꯒꯤ ꯆꯠ ꯆꯠꯄꯥꯅꯦ ꯑꯗꯨꯁꯨ ꯅꯍꯥꯟ ꯂꯨꯍꯣꯡꯕꯥ ꯀꯩꯗꯧꯕꯥ ꯂꯩꯕꯥꯒꯤ ꯍꯥꯟꯅꯥꯗꯤ ꯃꯥꯖꯨ ꯆꯥꯕꯥꯗꯨꯁꯨ ꯊꯥꯎ ꯅꯨꯡ ꯆꯥꯗ꯭ꯔꯤꯃꯤ ꯇꯧꯔꯝꯃꯥꯕꯅꯦꯕꯥ ꯑꯗꯥꯒꯤ ꯑꯩꯈꯣꯏ ꯑꯣꯠꯅꯦ ꯂꯥꯐꯣꯏꯅꯦꯒꯥ ꯇꯧꯔꯒ ꯂꯩꯗꯥꯅ ꯑꯗꯥꯒꯤ ꯁꯪꯒꯣꯝꯒꯥ ꯂꯩꯗꯥꯅ ꯇꯧꯔꯥ ꯆꯥꯔꯝꯃꯥꯕꯅꯤ ꯑꯗꯨꯒꯥ ꯑꯃꯨꯛ ꯍꯣꯡ ꯇꯧꯕꯗꯥꯒꯤ ꯑꯗꯨꯝ ꯍꯥꯏꯗꯤ ꯑꯍꯥꯎꯕꯥꯅꯤꯅꯥ ꯑꯃꯨꯛ ꯑꯉꯥꯡꯅꯤꯅꯥ ꯑꯃꯨꯛ ꯆꯥꯅꯤꯡꯕꯥꯅꯤꯗꯣ ꯑꯗꯩ ꯑꯆꯝꯕꯥ ꯆꯥꯕꯗꯣ ꯍꯩꯅꯥꯗ꯭ꯔꯕꯥꯅꯤꯅꯥ ꯑꯗꯨꯝ ꯑꯍꯥꯎꯕꯥ ꯑꯗꯨꯝ ꯆꯥꯖꯤꯟꯈꯤꯕꯥ ꯑꯗꯨꯝ ꯆꯥꯖꯤꯟꯈꯤꯕꯥ ꯁꯤꯅ ꯉꯥꯁꯤꯐꯥꯎ ꯆꯥꯔꯤ ꯍꯥꯏ ꯇꯥꯔꯦ ꯉꯔꯥꯡꯁꯨ ꯑꯃꯨꯛ ꯃꯣꯏ ꯃꯃꯥꯟꯅꯥꯕ ꯃꯥꯁꯦꯟ ꯇꯧꯔꯥꯒ ꯉꯥꯅꯨ ꯊꯣꯡꯕꯥ ꯆꯥꯔꯨꯏ ꯈꯣꯠꯂꯨꯏ ꯇꯧꯕꯥꯅꯦꯕꯥ ꯉꯥꯁꯤꯁꯨ ꯃꯃꯥꯟꯅꯥꯕ ꯑꯃ ꯂꯨꯍꯣꯡꯕꯥꯒꯤ ꯆꯠꯈ꯭ꯔꯦ ꯑꯗꯨꯗꯨꯒꯤ ꯑꯃꯨꯛ ꯍꯥꯏꯗꯤ ꯑꯍꯥꯎ ꯑꯃ ꯆꯥꯔ ꯂꯥꯛꯑꯥꯅꯤꯕꯥ ꯆꯥꯛ ꯀꯩꯅꯣ ꯇꯧꯕꯥ ꯆꯥ ꯇꯥꯔꯥꯒꯥꯁꯨ ꯈꯪꯗꯦ ꯃꯁꯥꯁꯨ ꯆꯥꯎꯈꯠꯂꯛꯑꯦ ꯑꯗꯨꯝ ꯊꯥꯕꯛ ꯇꯧꯗ꯭ꯔꯕꯅꯤꯅꯥ ꯑꯗꯨꯝ ꯇꯨꯝꯕꯥ ꯆꯥꯕ ꯇꯧ ꯂꯩꯔꯥꯕꯅꯤꯅꯥ
ꯑꯗꯨꯅꯦ ꯃꯣꯏꯗꯤ ꯍꯥꯌꯦꯡ ꯂꯝꯖꯦꯜꯀꯩꯒꯨꯝꯕꯥ ꯀꯩꯒꯨꯝꯕꯥ ꯆꯦꯟꯕꯥꯗꯣ ꯌꯥꯎꯔꯛꯀꯥꯗꯣꯏꯅꯤꯅꯥꯀꯣ ꯃꯣꯏꯗꯤ ꯃꯁꯥ ꯆꯥꯎꯍꯟꯕꯥꯗꯤ ꯁꯨꯡ ꯐꯠ ꯐꯠꯇꯦꯕꯥ ꯍꯛꯆꯥꯡꯗꯣ ꯅꯣꯏꯔꯥꯒ ꯆꯥꯎꯔꯥꯒꯥꯗꯤ ꯀꯥꯏ ꯆꯦꯟꯕꯥ ꯉꯝꯗꯧꯔꯤꯒꯦ ꯉꯥꯍꯟꯃꯨꯛꯁꯨ ꯑꯥ ꯀ ꯁꯦꯀꯦꯟ ꯈꯔꯗꯪ ꯋꯥꯠꯂꯦ ꯗꯥꯏꯅꯦ ꯑꯗꯨ ꯌꯦꯡꯉꯨꯅꯦ ꯍꯧꯖꯤꯛ ꯃꯌꯥꯡ ꯈꯥꯇꯪ ꯀꯪꯍꯜꯂꯥꯒꯥ ꯃꯁꯥꯗꯣ ꯁꯦꯝꯒꯦꯗꯤ ꯍꯥꯏꯗ꯭ꯔꯒꯥ ꯆꯥꯕ ꯊꯛꯄꯥꯗ ꯑꯗꯨꯝ ꯇꯧ ꯂꯩꯗꯨꯕꯨ ꯀꯔꯤꯒꯤꯅꯣꯕꯥ ꯑꯗꯨꯕꯨ ꯈꯔ ꯍꯥꯏꯌꯨ
ꯍꯥꯏꯔꯤꯅꯦ ꯑꯗꯨ ꯇꯥꯥꯔꯥꯁꯨ ꯍꯥꯏꯗꯤ ꯁꯨꯝꯒꯤ ꯊꯥꯕꯛ ꯊꯣꯛꯄꯥꯅꯤꯅꯥ ꯑꯍꯥꯎꯕꯥꯅꯤꯅꯥ ꯑꯉꯥꯡꯅꯤꯅꯥ ꯑꯗꯨꯝ ꯆꯥꯅꯤꯡꯉꯤꯗꯥꯅ ꯀꯣꯏꯃꯛꯁꯨ ꯉꯥꯏꯔꯦ ꯍꯥꯏꯕꯥ ꯋꯥꯅꯦ ꯑꯗꯨꯝ ꯑꯍꯥꯎꯕꯥ ꯊꯣꯡꯉꯥꯗꯤ ꯑꯗꯨꯝ ꯆꯥꯅꯤꯡꯕꯥ ꯈꯣꯠꯄꯥꯁꯤ ꯃꯍꯧꯁꯥꯅꯤꯅꯥ ꯑꯗꯨꯗꯨꯒꯤꯅꯤꯗꯥ
ꯑꯗꯨꯅꯤ ꯃꯥꯏ ꯃꯥꯏꯒꯤ ꯊꯥꯕꯛꯇꯣ ꯑꯃꯃꯝ ꯄꯥꯡ ꯄꯥꯏꯕ ꯉꯝꯖꯒ꯭ꯥꯔꯗꯤ ꯐꯩꯗꯥꯅ ꯑꯗꯨꯒꯤ ꯋꯥꯅꯤꯗꯥ ꯃꯣꯏꯅ ꯆꯥꯕꯗꯨꯗꯥ ꯈꯤꯇꯪ ꯌꯦꯡꯉꯥꯒ ꯍꯛꯆꯥꯡꯒꯤ ꯈꯜꯂꯥꯒ ꯍꯥꯏꯕꯗꯤ ꯍꯥꯌꯦꯡ ꯆꯦꯟꯕꯥ ꯆꯣꯡꯕꯥ ꯃꯇꯝꯗꯨꯗꯥꯗꯤ ꯍꯛꯆꯥꯡ ꯅꯣꯏꯕꯥꯁꯤꯃꯨꯛꯇꯥꯕꯨ ꯆꯦꯟꯕꯥ ꯀꯩꯁꯨ ꯉꯝꯗꯦꯗꯥꯅ ꯑꯗꯨꯒꯤ ꯋꯥꯅꯤꯗꯥ ꯃꯣꯏ ꯄꯤꯖꯥꯈꯤꯗꯥꯕꯩ ꯅꯠꯇꯥꯕ
ꯑꯗꯨ ꯅꯣꯏ ꯅꯣꯡ ꯇꯥꯕ꯭ꯔꯥ ꯑꯩꯈꯣꯏ ꯅꯣꯡꯗꯨꯁꯨ ꯇꯥꯏ ꯄꯜꯂꯤ ꯄꯜꯂꯤ ꯇꯥꯔꯤ ꯍꯥꯏꯖꯤꯛ ꯃꯝꯃꯥ ꯃꯇꯝ ꯑꯣꯏꯗ꯭ꯔꯤꯕꯥ ꯃꯝꯃꯥꯒꯥ ꯂꯩ
ꯃꯪꯕꯥꯕꯨꯗꯤ ꯍꯧꯔꯛꯑꯦ ꯈꯔ ꯃꯃꯤ ꯁꯥꯔꯤ ꯇꯧꯔꯛꯑꯦ ꯁꯟꯗ꯭ꯌꯥ ꯑꯣꯏꯔꯛꯑꯦ ꯑꯗꯨꯒꯥ ꯅꯣꯡꯒꯥꯗꯤ ꯆꯨꯗꯦ
ꯎꯝ ꯃꯥꯁꯨ ꯀꯥꯡꯉꯧ ꯀꯟꯅꯥ ꯉꯥꯎꯍꯧꯔꯤ ꯑꯩꯗꯣ ꯏꯁꯤꯡ ꯃꯥꯏꯁꯤꯡꯁꯨ ꯈꯔ ꯁꯣꯛꯆꯤꯟꯒꯥꯗꯕ ꯅꯨꯃꯤꯠ ꯃꯝꯒ꯭ꯔꯗꯤ ꯑꯃꯨꯛ ꯌꯦꯡꯉꯛꯏꯅꯦ ꯅꯨꯃꯤꯠ ꯃꯝꯒ꯭ꯔꯗꯤ ꯑꯃꯨꯛ ꯅꯨꯡꯉꯥꯏꯇꯦ ꯐꯠꯇꯥꯕ ꯑꯗꯨꯒꯤ
ꯅꯣꯏꯗꯤ ꯑꯗꯨꯝ ꯇꯣꯇꯤ ꯃꯔꯥꯡ ꯀꯥꯏꯅ ꯇꯥꯗꯥꯏꯅꯦ
ꯇꯣꯇꯤ ꯇꯥꯏ ꯑꯗꯨ ꯇꯥꯔꯁꯨ ꯀꯩ ꯍꯥꯏꯅꯤ ꯑꯩꯈꯣꯏꯒꯤ ꯐꯤꯜꯇꯤꯕꯨꯗꯤ ꯑꯩꯈꯣꯏ ꯁꯤꯟꯇꯦꯛꯁ ꯑꯍꯨꯝ ꯂꯩꯌꯦꯕꯀꯣ ꯑꯈꯣꯏ ꯑꯗꯨ ꯊꯝꯐꯝ ꯂꯩꯇꯕꯒꯤ ꯑꯩꯈꯣꯏ ꯍꯦꯛ ꯆꯪꯉꯛꯄꯒꯤ ꯌꯨꯝꯖꯥꯏ ꯀꯥꯒꯤꯗ ꯊꯝꯃꯦꯕ ꯈꯔ ꯑꯃꯅ ꯈꯔ ꯆꯥꯌꯦ ꯀꯌꯥ ꯀꯌꯥꯅꯣ ꯂꯤꯇ꯭ꯔꯒꯗꯤ ꯈꯪꯗꯦꯗ ꯑꯩ ꯈꯔ ꯄꯤꯛꯇꯛ ꯇꯧꯕ ꯑꯅꯤ ꯑꯃ ꯑꯗꯩ ꯈꯔ ꯆꯥꯎꯕ ꯑꯃ ꯑꯗꯨꯃꯥꯏꯅ ꯊꯝꯃꯦ ꯑꯗꯨꯒ ꯂꯩꯔꯝꯃꯤ ꯏꯁꯤꯡꯗꯨ ꯌꯥꯖꯤꯜꯂꯒ ꯐꯝ ꯏꯁꯤꯡꯗꯨ ꯑꯗꯨꯝ ꯍꯥꯏꯗꯤ ꯌꯥꯟꯖꯤꯜꯂꯒ ꯀꯩꯅꯣ ꯇꯧꯗꯣꯏꯅꯦꯕ ꯐꯝꯗꯍꯟꯗꯣꯏꯅꯦꯕ ꯑꯗꯨꯒ ꯂꯨꯔꯦ ꯊꯛꯄ ꯌꯥꯔꯦ ꯍꯥꯏ ꯀꯥꯟꯗ ꯑꯃꯨꯛ ꯅꯀꯟꯗ ꯑꯈꯣꯏ ꯏꯃꯨꯡꯗ ꯚ꯭ꯔꯥꯏꯠ ꯃꯉꯥ ꯇꯔꯨꯛ ꯂꯩꯌꯦꯕꯀꯣ ꯑꯗꯨ ꯑꯃꯨꯛ ꯁꯪꯖꯤꯟꯗꯣꯏꯅꯦꯕ ꯑꯗꯨꯗꯨꯒ ꯑꯃꯨꯛ ꯏꯁꯤꯡ ꯇꯣꯇꯤꯁꯤꯡ ꯂꯥꯛꯄꯗ ꯑꯃꯨꯛ ꯍꯥꯞꯆꯤꯟꯕ ꯂꯥꯛꯄ ꯊꯛꯄꯁꯨ ꯅꯨꯡꯉꯥꯏꯇꯦꯅ ꯀꯣ ꯐꯤꯖꯤ ꯀꯩ ꯀꯩ ꯍꯥꯏꯗꯅ ꯈꯣꯠꯇꯅ ꯇꯧꯔꯒ ꯑꯗꯨꯃꯥꯏ ꯊꯛꯄꯅꯦꯕ ꯑꯗꯨꯅ ꯑꯗꯨꯒ ꯑꯃꯥꯡꯕꯩ ꯑꯃꯥꯡꯕꯩꯗꯤ ꯑꯗꯨꯝ ꯍꯦꯝꯄꯝ ꯇꯧꯔꯁꯤꯟꯅꯩꯗ
ꯑꯣ ꯅꯣꯏ ꯍꯦꯟꯄꯝꯗꯤ ꯌꯥꯝ ꯐꯩꯌꯦ ꯑꯩꯈꯣꯏꯒꯤ ꯊꯥꯏꯅꯒꯤ ꯑꯔꯤꯕ ꯍꯦꯟꯄꯝꯅꯦꯕ ꯅꯣꯏꯒꯤ ꯇꯧꯔꯤꯕ ꯍꯦꯟ ꯍꯦꯟꯄꯝ ꯑꯆꯧꯕꯗꯣ ꯑꯩꯈꯣꯏꯒꯤ ꯃꯈꯣꯟꯒ ꯌꯥꯝ ꯊꯣꯛꯄꯗꯣ ꯀꯩꯅꯣ ꯇꯧꯕꯗ ꯑꯩ ꯑꯩꯈꯣꯏꯒꯤ ꯍꯦꯟꯄꯝꯗꫭ ꯑꯩꯈꯣꯏꯒꯤ ꯅꯣꯝꯕꯗ ꯑꯗꯨ ꯍꯦꯟꯄꯝꯗꯣ ꯀꯩꯅꯣ ꯇꯧꯕꯅꯦꯕ ꯂꯨꯝꯁꯨ ꯂꯨꯝꯕꯅꯦ ꯑꯗꯨ ꯍꯦꯟꯄꯝꯗꯨꯗꯤ ꯌꯥꯝꯅ
ꯂꯨꯝꯁꯨ ꯂꯨꯝꯃꯦ ꯑꯗꯒꯤ ꯇꯥꯕꯁꯨ ꯌꯥꯝ ꯇꯥꯏ ꯏꯁꯤꯡꯗꯤ
ꯑꫭ ꯑꯗꯨꯏ ꯍꯦꯟꯄꯝꯒꯤ ꯏꯁꯤꯡꯖꯦ ꯑꯩꯈꯣꯏꯗꯤ ꯁꯨꯝ ꯁꯤꯖꯤꯟꯅꯗꯕꯩꯔ ꯈꯪꯗꯦ ꯑꯩꯈꯣꯏꯅ ꯅꯣꯡ ꯐꯥꯗꯣꯛꯀ ꯁꯨꯝ ꯀꯩꯅꯣ ꯇꯧꯕ ꯃꯇꯝꯗꯗꯤ ꯍꯩꯅꯗꯕ ꯐꯥꯎꯋꯦꯕ ꯃꯥꯏ ꯃꯅꯝꯗꯣ ꯂꯩꯍꯤꯡ ꯃꯅꯝ ꯋꯥ ꯅꯝꯕꯅꯤꯅꯀꯣ ꯑꯗꯣ ꯃꯥꯁꯦ ꯀꯨꯏꯅ ꯏꯁꯤꯡꯁꯦ ꯑꯩꯈꯣꯏꯅ ꯁꯣꯛꯆꯜꯂꯒ ꯊꯝꯃꯒꯅꯦ ꯃꯈꯨꯝ ꯍꯥꯡꯗꯣꯛ ꯊꯝ ꯀꯥꯟꯗ ꯃꯥꯏ ꯃꯅꯤꯟ ꯃꯌꯥꯝꯗꯣ ꯊꯣꯛꯈ꯭ꯔꯀꯥꯟꯗ ꯃꯅꯝ ꯑꯝꯇ ꯅꯝꯗꯕꯅꯦꯕ ꯂꯨꯗꯤ ꯌꯥꯝ ꯊꯤꯅ ꯂꯨꯕꯅꯦ ꯃꯥꯁꯦ
ꯀꯗꯥꯏꯗꯩꯅꫭ ꯑꯩꯈꯣꯏꯗꯤ ꯅꯣꯡꯃ ꯀꯨꯞꯆꯜꯂ ꯊꯝꯕꯗ ꯕꯥꯥꯇꯤꯟꯒꯥꯁꯦ ꯄꯨꯡꯆꯨ ꯆꯨꯔꯒ ꯃꯆꯨꯖꯤ ꯄꯨꯔꯥ ꯃꯨꯁꯤꯜꯂꯒ ꯄꯨꯈ꯭ꯔꯤꯒꯤ ꯑꯅꯩꯕ ꯂꯩꯈꯣꯝꯒꯤ ꯏꯁꯤꯡꯒꯤ ꯇꯥꯏꯞꯇ ꯑꯗꯨꯃꯥꯏ ꯂꯩꯔꯝꯃꯤꯗ
ꯑꯣ ꯑꯗꯨꯗꯤ ꯀꯩꯅꯣ ꯑꯣꯏꯔꯝꯒꯅꯤ ꯃꯐꯝ ꯃꯐꯝꯒꯤ ꯇꯣꯉꯥꯜꯂꯝꯒꯅꯦꯕ ꯑꯩꯈꯣꯏꯒꯤ ꯂꯩꯕꯥꯛꯁꯤꯖꯨ ꯃꯥꯟꯅꯗꯦꯗꯅ ꯃꯐꯝ ꯑꯃ ꯃꯐꯝ ꯑꯃꯒ
ꯑꯩꯈꯣꯏꯒꯤ ꯂꯩꯕꯥꯛꯇꯁꯨ ꯂꯥꯏꯃꯨ ꯀꯥꯏꯅ ꯂꯩꯗꯅꯀꯣ ꯑꯗꯨꯒꯨꯝꯕ ꯖꯒꯥ ꯑꯣꯏꯔꯝꯒꯅꯤꯕ ꯅꫭꯏꯗꯣ ꯑꯗꯨꯅꯅꯦꯕ
ꯍꫭꯏ ꯂꯩꯌꯦ ꯃꯐꯝ ꯈꯔꯗꯤꯀꯣ ꯑꯗꯨꯝ ꯇꯣꯛꯁꯤꯜꯂ ꯊꯝꯃꯒ ꯐ꯭ꯔꯤꯖꯤꯀꯤ ꯍꯥꯏꯕ ꯍꯥꯏꯕ ꯀꯥꯟꯗ ꯑꯗꯨꯝ ꯏꯔꯨ ꯂꯨꯕ ꯐꯪꯕ ꯑꯩꯈꯣꯏꯁꯤꯅ ꯑꯃꯨꯛ ꯀꯩ ꯍꯥꯏꯅꯤ ꯈꯣꯏꯕ ꯁꯤꯖꯤꯟꯅ ꯍꯧꯔꯗꯤ ꯐꯕꯀꯣ ꯑꯗꯨꯒ ꯈꯔ ꯂꯩꯔꯒꯅ ꯑꯃꯨꯛ ꯑꯩꯈꯣꯏ ꯕꯥꯇꯤꯟ ꯍꯥꯞꯄ ꯑꯗꯒꯤ ꯀꯩꯅꯣ ꯍꯥꯞꯄ ꯃꯌꯥꯝꯁꯦ ꯈꯨꯠꯁꯥꯗ ꯂꯣꯏ ꯆꯨꯁꯤꯟꯗꯣꯏꯅꯦꯕ ꯑꯃꯥꯡꯕꯩ ꯁꯤꯖꯤꯟꯅꯕꯁꯦ ꯈꯣꯠꯂꯤꯀꯥꯟꯁꯦ ꯂꯣꯏ ꯂꯣꯏꯔ ꯕꯅꯤꯗ ꯍꯥꯏꯗꯤ ꯑꯩ ꯂꯤꯛꯂꯤꯒꯨꯝꯕ ꯍꯥꯏꯗꯤ ꯑ ꯑꯅꯥꯟꯕ ꯑꯩꯈꯣꯏꯒꯤ ꯀꯩꯅꯣꯗꯩ ꯅꯍꯥꯟ ꯂꯩꯕ ꯃꯌꯥꯝꯗꯣ ꯐꯖꯕ ꯃꯌꯥꯝꯗꯣ ꯍꯦꯟꯄꯝꯁꯤꯅ ꯑꯗꯨꯝ ꯇꯤꯒꯤ ꯆꯥꯝꯃꯕꯅꯤꯅ ꯑꯗꯩ ꯍꯦꯟꯄꯝꯁꯤ ꯅꫭꯡ ꯐꯥꯗꯣꯛ ꯍꯥꯏꯗꯤ ꯀꯩꯒꯨꯝꯕ ꯅꯞꯄ ꯈꯣꯠꯄꯒꯨꯝꯕ ꯌꯥꯎꯕ ꯀꯥꯟꯗ ꯆꯤꯡꯉꯝ ꯂꯩꯅ ꯅꯣꯡꯃ ꯈꯛꯇꯪ ꯇꯤꯡꯉꯝꯕꯗ ꯑꯗꯨꯝ ꯂꯣꯔꯦ ꯄꯨꯡ ꯂꯣꯏ ꯂꯣꯏꯔꯦ ꯄꯨꯡ ꯃꯨꯃꯨꯨꯔꯒ ꯂꯩꯔꯦꯕ
ꯑꯗꯨ ꯂꯧꯈꯠꯂꫭ ꯌꯥꯔꯔꫭꯏ ꯑꯪ ꯑꯗꯨꯗꯤ ꯀꯩꯅꯣ ꯇꯧꯗꯤꯌꯦ ꯅꯪꯗꯨꯗꯤ ꯑꯩꯈꯣꯏꯒꯤꯅꯦ ꯑ ꯃꯐꯝ ꯑꯃꯒ ꯃꯐꯝ ꯑꯃꯒ ꯃꯥꯟꯅꯗꯕꯩꯅꯦꯕ ꯑꯩꯈꯣꯏꯒꯤ ꯅꯍꯋꯥꯏ ꯑꯩꯈꯣꯏꯒꯤ ꯉꯥ ꯌꯣꯛꯏꯉꯩ ꯑꯩꯈꯣꯏ ꯉꯥ ꯐꯥꯝ ꯇꯧꯔꯤꯉꯩ ꯖꯒꯥꯗꯨꯗꯗꯤꯅꯦ ꯑꯩꯈꯣꯏꯖꯨ ꯍꯦꯟꯄꯝ ꯑꯃ ꯂꯩꯔꯝꯃꯦꯕꯀꯣ ꯑꯗꯨꯒꯤ ꯏꯁꯤꯡꯗꯨꯗꯤ ꯌꯥꯝꯁꯨ ꯂꯨꯏ ꯑꯗꯨꯒꯅꯦ ꯃꯥꯏ ꯃꯅꯝꯖꯦ ꯑꯩꯈꯣꯏꯅ ꯅꯨꯃꯤꯠ ꯅꯤꯅꯤ ꯍꯨꯝꯅꯤ ꯊꯝꯃ ꯀꯥꯟꯗꯅꯦ ꯃꯇꯣꯝꯗ ꯑꯗꯨꯝ ꯃꯅꯝꯗꯣ ꯃꯥꯡꯈꯤꯕ ꯀꯩꯝ ꯇꯧꯗꯦꯕ ꯑꯗꯨꯅ ꯑꯣ ꯅꯣꯏꯒꯤ ꯃꯐꯝꯗꯨ ꯃꯥꯟꯅꯗꯕꯒꯤ ꯑꯣꯏꯔꯝꯒꯅꯤ ꯑꯣ ꯃꯐꯝ ꯃꯥꯟꯅꯗꯕꯩ ꯑꫭꯏꯗꯨꯅꯦ ꯃꯐꯝ ꯐꯝ ꯇꯣꯡꯉꯥꯟꯜꯂꯦ ꯎꯝ
ꯑꯗꯨ ꯅꯣꯏ
ꯑꯗꯨꯁꯨ ꯑꯃꯔꯣꯝꯗꯗꯤꯅꯦ ꯋꯥꯠꯂꯤꯗ ꯇꯪꯈꯥꯏ ꯈꯔꯗꯤ ꯍꯦꯟꯖꯜꯂꯛꯑꯃꯅꯤ ꯂꯣꯢꯕꯗꯤ ꯂꯣꯏꯔꯅꯤ ꯊꯨꯕꯅꯦ ꯑꯩꯈꯣꯏ ꯗꯗꯥ ꯏꯕꯥꯅꯤ ꯄꯥꯔꯒ ꯇꯧꯕꯅꯤꯅꯅꯦ ꯑꯗꯨꯝ ꯊꯨꯅꯦꯕ ꯁꯤꯕꯨꯗꯤ ꯑꯗꯣ ꯑꯥ ꯀꯩꯅꯣ ꯇꯧꯗ꯭ꯔꯥꯁꯨ ꯀꯩ ꯍꯥꯏꯕ ꯏꯁꯤꯡꯗꯣ ꯃꯨꯒꯦꯔꯥ ꯑꯃ ꯇꯧꯒꯦꯔꯥ ꯑꯗꯨꯁꯨ ꯏꯁꯤꯡ ꯑꯃ ꯐꯪꯉꯤ ꯐꯉꯤꯗꯣ ꯐꯔꯕꯅꯤ꯫ ꯑꯩꯈꯣꯏꯗꯤ ꯄꯨꯈꯤ ꯂꯩꯇꯕꯅꯤꯅ ꯁꯦ ꯅꯨꯃꯤꯠ ꯅꯤꯅꯤ ꯅꯤꯅꯤ ꯈꯨꯗꯤꯡꯒꯤ ꯏꯁꯤꯡꯁꯦ ꯂꯩꯔꯤꯅꯤ ꯂꯤꯇꯔ ꯆꯝꯉꯥ ꯆꯝꯉꯥꯁꯦ ꯑꯗꯨꯗꯨꯅ ꯄꯩꯁꯥꯗꯣ ꯌꯥꯝ ꯆꯠꯂꯦꯕ ꯑꯩꯈꯣꯏꯒꯤꯗꯤ
ꯎꯝ
ꯏꯤꯡ ꯂꯩꯅꯕ ꯍꯣꯠꯅꯕꯗ ꯃꯆꯠ ꯑꯃ ꯃꯨꯛꯆꯠ
ꯑꯩꯈꯣꯏꯗꯤ ꯑꯃꯨꯛ ꯌꯥꯝ ꯅꯨꯡꯉꯥꯏ ꯏꯁꯤꯡꯗꯤ ꯏꯁꯤꯡꯗꯤ ꯌꯥꯝ ꯅꯨꯡꯉꯥꯏ ꯇꯨꯔꯦꯟꯁꯨ ꯅꯛꯑꯦꯕꯀꯣ ꯑꯗꯒꯤ ꯄꯨꯈ꯭ꯔꯤꯗꯒꯤ ꯑꯗꯨꯝ ꯆꯤꯡꯉꯦꯁꯨ ꯌꯥꯏ ꯍꯧꯖꯤꯛꯀꯥꯟꯗꯤ ꯌꯥꯝ ꯅꯨꯡꯉꯥꯏ ꯏꯁꯤꯡꯒꯤꯗꯤ ꯀꯩꯝꯇ ꯑꯋꯥꯠꯄ ꯂꯩꯇꯦꯕ ꯑꯗꯒꯤ ꯍꯣꯏ ꯏꯁꯤꯡ ꯅꯨꯡꯉꯥꯏ ꯃꯩ ꯅꯨꯡꯉꯥꯏ ꯂꯩꯕꯝ ꯑꯗꯨꯝ ꯅꯨꯡꯉꯥꯏꯑꯦꯕꯀꯣ
ꯎꯝ
ꯐꯔꯦ ꯑꯗꯨꯗꯤ ꯅꯪ ꯂꯩꯍꯎ ꯂꯩꯔꯣꯀꯣ ꯑꯩ ꯊꯝꯒꯤꯒꯦ ꯑꯩ ꯢꯁꯤꯡꯃꯥꯏꯁꯤꯡ ꯈꯔ
ꯍꯣ ꯍꯣ ꯍꯣꯏ ꯎꯝ ꯊꯝꯃꯦ ꯊꯝꯃꯦ